ꯎꯝ ꯑꯩꯖꯨ ꯀꯥꯎꯔꯤꯅꯦ ꯋꯥꯔꯤꯗꯣ ꯗꯨꯝ ꯅꯨꯡꯉꯥꯏꯒꯤꯕꯒꯤ
ꯀꯅꯥ ꯇꯧꯒꯤꯕꯅꯣꯒ ꯈꯪꯗꯕꯗꯣ
ꯎꯝ ꯑꯗꯨ ꯆꯦ ꯍꯧꯖꯤꯛꯀꯤ ꯁꯤ ꯔꯥꯁꯂꯥ ꯁꯥꯟꯅꯕꯤꯁꯦ
ꯎꯝ
ꯑꯗꯨꯝ ꯎꯝ ꯌꯥꯎꯅꯤꯡꯕ ꯃꯤꯒꯩ ꯑꯗꯨꯝ ꯍꯥꯏꯗꯤ ꯐꯣꯝ ꯊꯥꯖꯤꯟꯗꯣꯏꯔꯕ
ꯎꯝ ꯌꯥꯎꯅꯤꯡꯕꯒꯩ ꯑꯗꯨꯝ ꯌꯥꯎꯕ ꯌꯥꯏꯌꯦ ꯑꯗꯨꯒ ꯂꯣꯇ꯭ꯔꯤ ꯑꯩꯈꯣꯏꯗꯤ ꯈꯪꯅꯕ ꯂꯩꯇꯕꯅꯤꯅꯀꯣ ꯈꯪꯅꯕ ꯂꯩꯔꯒꯗꯤ ꯃꯣꯏ ꯃꯅꯨꯡꯒꯤ ꯍꯥꯏꯗꯤ ꯍꯥꯏꯗꯤ ꯀꯩꯅꯣ ꯑꯣꯖꯥꯒꯩꯗꯣ
ꯎꯝ
ꯆꯪꯕ ꯌꯥꯕꯅꯦ ꯃꯣꯏ ꯑꯗꯨꯒ ꯇꯣꯉꯥꯟꯅꯖꯨ ꯃꯣꯏ ꯀꯣꯇꯥ ꯂꯩꯌꯦ ꯍꯥꯏꯗꯤ ꯖꯒꯣꯏ ꯁꯥꯕꯤ ꯑꯍꯩꯕ ꯀꯥꯡꯒꯨꯒꯤ ꯀꯣ ꯍꯥꯏꯗꯤ ꯃꯀꯣꯛ ꯆꯤꯡꯕꯤ ꯅ ꯃꯀꯣꯛ ꯆꯤꯡꯕꯤꯖꯨ ꯇꯣꯉꯥꯟꯅ ꯃꯀꯣꯛꯆꯤꯡꯒꯤ ꯃꯀꯣꯛ ꯆꯤꯡꯒꯦ ꯍꯥꯏꯗꯤ ꯆꯍꯤ ꯃꯉꯥ ꯑꯗꯨꯃꯥꯏꯅ ꯉꯥꯡꯅꯔ ꯊꯝꯃꯦꯌꯦ
ꯑꯣ
ꯍꯥꯏꯗꯤ ꯃꯀꯣꯛ ꯆꯤꯡꯖꯒꯦꯅ
ꯁꯤꯁꯨ ꯃꯤ ꯑꯄꯥꯝꯕꯅꯤꯀꯣ
ꯃꯥꯅꯦ ꯂꯥꯏꯒꯤ ꯂꯥꯏꯒꯤ ꯁꯦꯕꯥ ꯇꯧꯕꯅꯤꯅꯅꯦ ꯍꯥꯏꯗꯤ ꯑꯃꯨꯛꯇꯪ ꯑꯣꯏꯔꯁꯨ ꯇꯧꯍꯧꯒꯦꯅ ꯌꯥꯝ ꯅꯨꯡꯗꯤ ꯅꯨꯡꯉꯥꯏꯝꯅꯦ ꯏꯁꯥꯗ ꯑꯁ ꯑꯩꯅꯒ ꯂꯣꯇ꯭ꯔꯤ ꯐꯥꯎꯔꯛꯄꯗ ꯍꯔꯥꯎꯕꯁꯦ ꯑꯩꯅ ꯈꯜꯂꯦꯕ ꯂꯣꯇ꯭ꯔꯤꯁꯦ ꯀꯩꯒꯨꯝꯕ ꯐꯥꯎꯗ꯭ꯔꯒꯗꯤ ꯊꯋꯥꯏ ꯊꯤ ꯅꯨꯡꯉꯥꯏꯔꯣꯏꯒ ꯈꯜꯂꯦꯕꯀꯣ ꯑꯩꯈꯣꯏꯁꯦ ꯑꯃꯃꯝ ꯊꯣꯛꯍꯜꯂꯒ ꯀꯣꯔꯐꯨꯗꯒ ꯑꯣꯜꯂꯒ ꯁꯨꯃꯥꯏꯅ ꯂꯧꯈꯠꯂꯒ ꯌꯦꯡꯉꯦꯕꯀꯣ
ꯎꯝ
ꯑꯁ ꯑꯗꯨꯗꯒ ꯐꯥꯎꯔꯛꯄꯗ ꯑꯩꯈꯣꯏ ꯃꯥꯅꯒ ꯆꯣꯡꯉ ꯍꯔꯥꯎꯕꯁꯤꯗꯤ
ꯆꯦ ꯔꯣꯁꯤ ꯁꯤꯖꯦ ꯑ ꯀꯩꯍꯥꯏꯅꯤ ꯑꯥ ꯉꯁꯥꯏ ꯖꯒꯣꯏ ꯍꯥꯟꯅ ꯁꯥꯕ ꯍꯩꯇꯕ ꯃꯤ ꯑꯣꯏꯔꯁꯨ ꯑꯗꯨꯝ ꯌꯥꯎ ꯌꯥꯕ꯭ꯔꯕ
ꯌꯥꯏ ꯀꯩꯁꯨ ꯀꯥꯏꯗꯦ ꯑꯦ ꯖꯒꯣꯏ ꯍꯥꯏꯕꯨ ꯀꯩꯅꯣ ꯍꯌꯦꯡ ꯍꯪꯆꯤꯠ ꯖꯒꯣꯏ ꯁꯥꯗꯣꯏꯅꯦ ꯔꯤꯍꯔꯁꯦꯜ ꯇꯧꯕ ꯅꯨꯃꯤꯠꯇꯒ ꯑꯍꯥꯟꯕ ꯂꯥꯛꯄ ꯃꯤꯒ ꯌꯥꯎꯋꯦ
ꯑꯗꯨꯝ ꯃꯁꯥꯅ ꯄꯤꯛꯑꯞ ꯇꯧ ꯇꯧꯈꯠꯆꯕꯩ ꯋꯥꯅꯤꯗ
ꯑ ꯑꯗꯨ ꯑꯗꯨꯒꯨꯝꯕ ꯃꯌꯥꯝ ꯑꯃ ꯌꯥꯎꯔꯛꯄꯒꯤ ꯖꯒꯣꯏ ꯁꯥꯕ ꯃꯇꯝꯗ ꯌꯥꯝ ꯐꯖꯗꯦꯕ ꯈꯪꯕ꯭ꯔꯥ ꯍꯥꯏꯗꯤ ꯃꯣꯏꯗꯤ ꯍꯩꯇ ꯍꯩꯇ ꯁꯥꯔꯛꯄꯅꯤꯅ ꯈꯨꯠꯂꯣꯏꯗꯕꯗꯣ ꯑꯗꯨꯅ ꯃꯣꯏꯅ ꯍꯦꯛꯇ ꯁꯣꯏꯍꯜꯂꯦꯕ ꯍꯝꯕ꯭ꯔꯥ ꯑꯗꯨꯅꯅꯦ ꯖꯒꯣꯏ ꯁꯥꯕ ꯃꯇꯝꯗ ꯍꯦꯛꯇ ꯃꯥꯟꯅꯔꯛꯇ꯭ꯔꯤꯗꯣ ꯑꯗꯣ ꯀꯩꯁꯨꯗꯤ ꯀꯥꯏꯗꯦꯕ ꯑꯗꯨꯝ ꯁꯥꯕ ꯌꯥꯏꯑꯕ ꯈꯪꯗꯦꯗ ꯀ꯭ꯔꯤꯛ ꯀ꯭ꯔꯤꯛ ꯀꯛ ꯏꯟꯁꯤꯜꯂꯒ ꯑꯩꯈꯣꯏ ꯃꯇꯝꯒ ꯑꯩꯈꯣꯏ ꯍꯟꯗꯛ ꯁꯥꯒꯤꯗꯨꯗꯤ ꯃꯤ ꯌꯥꯝ ꯌꯥꯝꯃꯦ
ꯍꯣꯏ ꯌꯥꯝꯃꯦ ꯑꯩꯗꯤ ꯃꯤꯒꯤ ꯑꯗꯨꯝ ꯀꯨꯟꯊ꯭ꯔꯥ ꯅꯤꯝꯐꯨ ꯑꯗꯨꯋꯥꯏꯗ ꯑꯣꯏꯔꯝꯗꯧ ꯃꯥꯜꯔꯦ ꯑꯗꯨꯒ ꯆꯥꯝꯃ ꯍꯦꯟꯕ ꯃꯥꯜꯂꯦ
ꯑ ꯆ ꯆꯥꯝ ꯀꯨꯟꯅꯤ ꯍꯥꯏꯕꯒꯨꯝ ꯍꯥꯏꯕ ꯆꯥꯝ ꯀꯨꯟꯅꯤ ꯁꯥꯏꯗꯣ ꯑꯍꯥꯟꯕꯗꯤ ꯃꯤ ꯁꯦꯚꯦꯟꯇꯤꯟꯗꯒꯤ ꯃꯤ ꯅꯥꯏꯟꯇꯤ ꯑꯗꯨꯃꯥꯏꯅ ꯍꯥꯏꯔꯝꯃꯦ
ꯎꯝ
ꯑꯗꯩ ꯅꯥꯏꯟꯇꯤꯗꯒꯤ ꯆꯥꯝꯃ ꯑꯗꯩ ꯖꯒꯣꯏ ꯁꯥꯕ ꯅꯨꯃꯤꯠꯇꯨꯗꯅꯦ ꯆꯥꯝ ꯀꯨꯟ ꯁꯥꯏꯁꯨ ꯈꯪꯉꯏꯁꯦꯅ
ꯑꯥꯍꯨꯝ ꯍꯨꯝ ꯍꯨꯝ ꯍꯥꯟꯅꯁꯨ ꯑꯗꯨꯗꯤ ꯁꯨꯡꯂꯥꯛ ꯂꯥꯛꯇꯕꯃꯤꯉ ꯌꯥꯎꯔꯃꯅꯤ
ꯑꯥ ꯌꯥꯎꯅꯦ ꯑꯗꯨꯒ ꯈ꯭ꯋꯥꯏ ꯂꯥꯁꯀꯤ ꯑꯩꯈꯣꯏꯒꯤ ꯖꯒꯣꯏ ꯍꯦꯛ ꯂꯣꯏꯔꯛꯄ ꯄꯒꯤ ꯇꯝꯕ ꯂꯣꯏ ꯑꯩꯈꯣꯏ ꯃꯇꯥꯡꯁꯤꯗ ꯍꯌꯦꯡ ꯖꯒꯣꯏꯅꯦ ꯍꯥꯏꯕꯁꯤꯗ ꯉꯁꯤ ꯈꯦꯔ ꯀꯠꯂꯦꯕꯀꯣ ꯑ ꯈꯦꯔꯖꯤꯦ ꯍꯦꯛ ꯆꯥꯍꯧꯗ꯭ꯔꯒꯗꯤ ꯖꯒꯣꯏ ꯁꯥꯕ ꯐꯠꯇꯦ ꯍꯥꯏꯌꯦꯕꯀꯣ ꯑꯗꯨꯒꯤ ꯈꯦꯔ ꯆꯥꯕ ꯅꯨꯃꯤꯠꯁꯤꯗꯤ ꯃꯥꯏ ꯄꯦꯝꯃ ꯃꯤ ꯈꯨ ꯌꯥꯝꯃꯝꯅꯤ ꯀꯩꯅꯣ ꯑꯗꯨꯗ ꯂꯥꯛꯅꯕ ꯃꯌꯥꯝ
ꯅꯨꯡꯁꯨ ꯅꯨꯡꯉꯥꯏꯌꯦ ꯑꯗꯨꯗꯩ ꯃꯤꯁꯨ ꯃꯌꯥꯝ ꯈꯪꯅ ꯆꯤꯆꯦ ꯍꯣꯏ ꯃꯌꯥꯝ ꯈꯪꯅꯍꯧꯋꯦꯕꯀꯣ
ꯎꯝ
ꯅꯨꯡꯁꯤꯖꯥꯠꯅꯤ ꯑꯩꯉꯣꯟꯗꯩꯒ ꯂꯣꯏ ꯍꯜꯂꯦ ꯈꯪꯕ꯭ꯔꯥ ꯃꯣꯏꯈꯩꯗꯣ ꯍꯥꯏꯗꯤ ꯃꯥꯁꯇꯔ ꯂꯣꯏꯔꯕ ꯄꯤ ꯑꯩꯆ ꯗꯤ ꯇꯧꯕ ꯑꯗꯩ ꯑꯣꯖꯥ ꯑꯣꯏꯔꯕꯐꯥꯎ ꯌꯥꯎꯋꯦꯀꯣ ꯑꯗꯨꯐꯥꯎꯕꯁ ꯑꯩꯅ ꯑꯩꯅ ꯋꯥ ꯉꯥꯡꯕ ꯐꯝꯃꯟꯗꯅꯅꯦ ꯃꯣꯏ ꯃꯌꯥꯝꯁꯦ ꯑꯩꯒ ꯂꯣꯏ ꯄꯨꯟꯕꯗ ꯅꯨꯡꯉꯥꯏꯈꯤꯕꯗꯣ
ꯎꯝ
ꯑꯣꯏꯔꯒꯁꯨ ꯑꯩꯗꯤ ꯑꯉꯥꯡ ꯑꯉꯥꯡ ꯇꯤꯟꯅꯅꯕꯁꯦ ꯀꯌꯥ ꯍꯩꯇꯦꯕ ꯑ ꯃꯣꯏꯒꯨꯝꯕ ꯑꯔꯤꯕꯒꯨꯝꯕ ꯑꯩꯅ ꯑꯔꯤꯕ ꯑ ꯀꯧꯔꯤ ꯄꯣꯠꯅꯤ
ꯑꯩꯅ ꯑꯃꯨꯛꯅꯦ ꯑꯍꯟ ꯇꯤꯟꯅꯕꯁꯦ ꯍꯩꯇꯦꯕ ꯑꯗꯨꯝ ꯈꯔ ꯑꯩꯉꯣꯟꯗ ꯈꯤꯇꯪ ꯍꯟꯕꯒꯨꯝꯗꯤ ꯈꯔ ꯂꯩꯔꯦꯀꯣ ꯑꯗꯨꯒ ꯍꯦꯟꯅ ꯍꯟꯕꯁꯦ
ꯎꯝ ꯎꯝ ꯑ ꯎꯝ ꯑꯩꯅ ꯑꯃꯨꯛ ꯑꯍꯟ ꯑꯃꯨꯛ ꯍꯦꯟꯅ ꯅꯨꯡꯉꯥꯏꯈꯤꯕ
ꯑꯁ ꯑꯩꯅ ꯐꯥꯒꯤ ꯇꯧꯕꯗ ꯃꯣꯏ ꯃꯌꯥꯝ ꯅꯣꯏꯅꯤ ꯀꯩꯅꯣ ꯍꯥꯏꯗꯤ ꯑꯩꯅꯥ ꯉꯥꯡ ꯉꯥꯡ ꯏꯑꯣꯏ ꯑꯣꯔꯃꯤꯅ ꯋꯥꯒ ꯏꯉꯥꯡ ꯉꯥꯡꯗꯕꯗꯣ
ꯎꯝ
ꯑꯗꯨꯒ ꯃꯣꯏꯅ ꯍꯥꯏꯅꯦ ꯑꯁ ꯅꯪꯖꯦ ꯑꯍꯥꯥꯟꯕ ꯎꯕꯗꯗꯤ ꯌꯥꯝ ꯂꯦꯝꯕ ꯋꯥꯒ ꯌꯥꯝ ꯉꯥꯡꯗꯕ ꯌꯥꯝ ꯃꯥꯜꯂꯦ ꯑꯗꯨꯒ ꯑꯁ ꯂꯣꯏꯔꯦꯌꯦ ꯒ ꯍꯥꯏꯔꯤ ꯃꯣꯏ
ꯋꯣꯏ ꯋꯥꯒ ꯏꯉꯥꯡ ꯂꯩꯔꯝꯕꯗꯣ ꯂꯥꯁꯇ
ꯍꯣꯍꯣꯏ
ꯑꯃꯔꯣꯝꯗꯗꯤ ꯆꯦ ꯀꯥꯟꯅꯕꯁꯨ ꯂꯛꯏ ꯀꯥꯟꯅꯗꯕꯁꯨ ꯂꯏꯀꯣ ꯋꯥ ꯌꯥꯝ ꯉꯥꯡꯕꯖꯤ
ꯎ ꯍꯥꯏꯗꯤ ꯀꯩꯅꯣ ꯋꯥ ꯉꯥꯡꯕ ꯍꯥꯏꯖꯦ ꯃꯇꯥꯡ ꯃꯇꯝ ꯌꯦꯡꯉꯒ ꯋꯥ ꯉꯥꯡꯗꯧꯅꯤꯗ ꯍꯥꯏꯗꯤ ꯉꯥꯡꯅꯤꯡꯉꯦꯅꯖꯨ ꯄꯉꯥꯡ ꯉꯥꯡꯉꯨꯔꯒ ꯃꯤꯅ ꯇꯥꯅꯤꯡꯕꯣꯏ ꯇꯥꯅꯤꯡꯗꯕꯣꯏ ꯅꯠꯇ꯭ꯔꯥ ꯑꯩ ꯏꯃꯥꯟꯅꯕꯤꯝꯃ ꯂꯩꯌꯦ ꯑꯩꯉꯣꯟꯗ ꯍꯦꯟꯅ ꯋꯥ ꯉꯥꯡꯕ ꯑꯃ ꯀꯣ
ꯎꯝ
ꯍꯥꯏꯗꯤ ꯀꯩꯁꯨ ꯅꯠꯇꯕ ꯋꯥꯗꯁꯨ ꯑꯗꯨꯝ ꯋꯥꯁꯦ ꯑꯗꯨꯝ ꯀꯣꯊ ꯀꯣꯊ ꯉꯥꯡꯕ ꯑꯩ ꯇꯥꯅꯤꯡꯗꯦꯕ ꯈꯪꯕ꯭ꯔꯥ ꯑꯗꯨꯒꯨꯝꯕꯗꯣ ꯍꯥꯏꯗꯤ ꯍꯦꯟꯖꯜꯂꯁꯖꯨ ꯇꯥꯅꯤꯡ ꯗꯦꯕ
ꯍꯥꯏꯔꯨꯕꯗꯤ ꯌꯥꯕ ꯅꯇꯕꯀꯣ
ꯎꯝ ꯌꯥꯗꯦ ꯑꯗꯣ ꯑꯩꯗꯤ ꯍꯅꯦ ꯍꯟꯗꯛꯁꯦ ꯉꯁꯥꯏꯖꯨ ꯇꯧꯔꯛꯑꯦꯕ ꯉꯔꯥꯡꯁꯦ ꯄꯔꯤꯈꯥ ꯂꯣꯏꯗꯅ ꯑꯈꯣꯏꯒꯤ ꯑꯗꯨꯗ ꯃꯣꯏ ꯇꯔꯥꯃꯨꯛꯀꯤ ꯑꯦꯇꯦꯟꯗꯦꯟꯁ ꯁꯤꯁꯦ ꯑꯩꯅ ꯁꯤ ꯂꯩꯔꯕꯅꯤꯟ ꯄꯤꯁꯟꯕꯤꯔꯝꯃꯣꯅ ꯄꯤꯔꯝꯕ
ꯎꯝ
ꯄꯤꯗꯧ ꯂꯩꯔꯕ ꯄꯣꯠꯁꯤꯗ ꯃꯥꯅ ꯉꯁꯤ ꯑꯃꯨꯛ ꯐꯣꯟ ꯇꯧꯔꯛꯑꯦꯕ ꯀꯩꯁꯨ ꯀꯩꯝ ꯂꯩꯇꯕ ꯋꯥꯖꯤꯗ ꯑꯗꯨꯒ ꯃꯥ ꯍꯥꯏꯅꯤ ꯚꯥꯏ ꯅꯪꯅ ꯑꯦꯇꯦꯟꯗꯦꯟ ꯁꯤꯠꯇꯣ ꯄꯤꯕ ꯌꯥꯔꯣꯏꯗꯣꯏꯑꯣꯏꯔꯒꯗꯤ ꯏꯃꯥꯟꯅꯕꯤ ꯑꯃ ꯊꯥꯔꯛꯀꯦꯗꯨꯗ ꯑꯝꯇ ꯄꯤꯕꯤꯔꯛꯑꯣꯌꯦ ꯑꯗꯨ ꯑꯣꯏꯔꯗꯤ ꯃꯥꯅ ꯃꯃꯥꯟꯅꯕꯗ ꯄꯤꯍꯟꯗꯣꯏꯗꯤ ꯑꯩꯉꯣꯟꯗ ꯉꯔꯥꯡ ꯀꯩꯗꯧꯕꯩ ꯄꯤꯔꯝꯃꯤꯅꯣꯕ ꯑꯩ ꯉꯔꯥꯡ ꯂꯧꯔꯣꯏꯖꯨ ꯍꯥꯏꯌꯦꯕ ꯁꯦꯡꯕꯩꯗꯤ ꯃꯣꯏꯗ ꯅꯣꯏ ꯅꯁꯥ ꯅꯁꯥ ꯇꯧꯖꯧ ꯑꯩ ꯔꯤꯛꯁ ꯄꯨꯕ ꯉꯝꯃꯣꯏꯅ ꯑꯗꯨꯕꯥꯎ ꯃꯣꯏꯅ ꯅꯝꯗꯅ ꯄꯤꯁꯜꯂꯝꯃꯤꯅꯤꯀꯣ
ꯎꯝ
ꯑꯗ ꯑꯩ ꯅꯨꯡꯉꯥꯏꯇ꯭ꯔꯦ ꯂꯧꯕꯤꯔꯦ ꯑꯗꯨꯒ ꯑꯗꯨꯃꯥꯏꯅ ꯑꯃꯨꯛ ꯍꯥꯏꯔꯛꯄꯁꯤꯗ ꯑꯩꯖꯦ ꯇꯤꯡꯗꯤ ꯐꯥꯎꯔꯦꯀꯣ ꯑꯗꯨꯁꯨ
ꯍꯣꯏ ꯆꯦ ꯃꯣꯏꯗꯣ ꯌꯥꯗꯤ ꯌꯥꯗꯦꯗ ꯍꯥꯏꯗꯤ ꯆꯦꯂꯣ ꯑꯈꯣꯏꯗꯧ ꯍꯣꯁꯇꯦꯜ ꯂꯩꯕꯅꯦꯁꯨ ꯅꯠꯇꯦꯀꯣ ꯑꯗꯨ ꯌꯨꯝꯅꯨꯡꯒꯤ ꯇꯥꯞ ꯑꯗꯨꯝ ꯂꯩꯔꯕꯅꯦ ꯑꯗꯨꯅ ꯀꯩꯁꯨ ꯑꯇꯣꯞꯄ ꯆꯠꯇꯧꯁꯨ ꯂꯩꯇ꯭ꯔꯦꯕ
ꯎꯝ
ꯑꯝꯇꯁ ꯃꯣꯏꯗꯣ ꯃꯕꯨꯛ ꯐꯠꯇꯕꯒꯤ ꯑꯝꯗꯤ ꯌꯥꯎꯔꯤꯌꯦ
ꯃꯥꯅꯦ ꯃꯥꯅꯦ ꯑꯗꯩ ꯑꯃꯨꯛ ꯑꯥ ꯑꯥ ꯑꯗꯨꯒ ꯃꯥ ꯍꯥꯏꯔꯛꯏꯗꯨꯕꯨ ꯀꯩꯅꯣ ꯑꯩꯅ ꯄꯤ ꯂꯣꯏꯔꯦꯗꯅ ꯉꯁꯥꯏ
ꯑꯝ
ꯃꯣꯏ ꯇꯔꯥ ꯇꯔꯥꯃꯥꯊꯣꯏꯔ ꯀꯌꯥꯝ ꯈꯪꯗꯦ ꯃꯌꯥꯝ ꯄꯤꯔꯛꯈꯤꯕꯅꯦ ꯉꯔꯥꯡꯁꯦ ꯑꯩꯅ ꯂꯧꯔꯣꯏ ꯂꯧꯔꯣꯏ ꯍꯥꯏꯅ ꯅꯨꯡꯁꯨ ꯅꯨꯡꯉꯥꯏ ꯇ꯭ꯔꯥꯕ ꯑꯩꯗꯣ ꯂꯧ ꯈꯜꯂꯦ ꯑꯗꯨꯒ ꯄꯤꯂꯣꯏꯔꯀꯥꯟꯗ ꯚꯥꯏ ꯏꯃꯥꯟꯅꯕꯤꯗꯣ ꯍꯌꯦꯡ ꯂꯥꯛꯀꯅꯤ ꯃꯉꯣꯟꯗ ꯑꯝꯇ ꯄꯤꯕꯤꯔꯣ ꯑꯩꯅ ꯀꯔꯤꯅꯣ ꯅꯪꯅ ꯄꯥꯝꯃꯤꯖꯦꯗꯅ ꯗꯥꯏꯔꯦꯛ ꯍꯥꯏꯔꯕꯅꯦꯕ ꯑꯗ ꯑꯩꯅ ꯃꯥꯅ ꯍꯥꯏꯌꯦ ꯅꯪ ꯑꯦꯇꯦꯟꯗꯦꯟ ꯁꯤꯠꯇꯣ ꯄꯤꯗ꯭ꯔꯗꯤ ꯃꯥꯗ ꯑꯩꯅ ꯄꯤꯒ꯭ꯔꯦ ꯍꯥꯏꯔꯒ ꯃꯥ ꯃꯈꯥꯗ ꯃꯦꯁꯦꯖꯄꯨꯗꯤ ꯊꯥꯔꯛꯑꯝꯃꯦ ꯑꯩ ꯑꯗꯨꯝ ꯊꯧꯅꯤꯡꯕꯣꯏ ꯀꯩꯕꯣꯏ ꯇꯧ ꯑꯗꯨꯝ ꯃꯦꯁꯦꯖꯇꯣ ꯑꯗꯨꯝ ꯍꯟꯗ꯭ꯔꯦ ꯄꯥꯗ꯭ꯔꯦ ꯑꯩꯅ ꯇꯧꯕꯤꯗꯧ ꯂꯩꯔꯕ ꯊꯕꯛꯇꯨꯗ ꯑꯗꯨꯝ ꯑꯗꯨꯝ ꯆꯠꯒꯠ ꯆꯠꯒꯠ ꯉꯥꯡ ꯂꯩꯕꯗꯣ ꯑꯩ ꯍꯩꯅ
ꯍꯣꯏ ꯇꯥꯅꯤꯡ ꯉꯛꯇꯕ ꯑꯃ ꯌꯥꯎꯕꯗꯣ
ꯍꯣꯏ ꯃꯥꯅ ꯑꯗꯨꯃꯥꯏꯅ ꯇꯧꯗꯣꯏꯗꯤ ꯃꯥ ꯃꯁꯥ ꯈꯪꯅ ꯃꯥ ꯃꯁꯥꯅ ꯄꯤꯔꯣꯗꯅ
ꯍꯣꯏ
ꯑꯗꯨꯁꯨ ꯅꯠꯇꯦ
ꯄꯤꯗꯧ ꯑꯗꯨꯝ ꯂꯩꯔꯕ ꯄꯣꯠꯇꯨꯗ
ꯍ ꯑꯩꯗꯤ ꯁꯥꯎꯒꯟꯕ ꯌꯥꯝ ꯊꯨꯏꯑꯦꯕ ꯑꯩꯗꯤ
ꯎꯝ ꯑꯁ ꯑ ꯇꯣꯝꯕꯤꯒꯤ ꯍꯧꯅ ꯕꯤꯅꯦ
ꯈꯤꯇꯪ ꯃꯤꯅꯒ ꯋꯥ ꯉꯥꯡꯉꯛꯄꯗ ꯈꯤꯇꯪ ꯑꯩꯅ ꯌꯥꯅꯤꯡꯗꯕ ꯅꯨꯡꯉꯥꯏꯇꯕ ꯐꯥꯎꯔꯗꯤ ꯏꯁꯥꯖꯦ ꯕꯪ ꯂꯥꯎꯔ ꯁꯥꯎꯕꯖꯨ ꯊꯨꯕꯨꯗꯤ ꯊꯨꯏꯌꯦꯕꯀꯣ ꯑꯗꯨꯒ ꯉꯥꯏꯍꯥꯛꯀꯤ ꯈꯤꯇꯪ ꯁꯥꯎꯅꯤꯡꯉꯗꯤ ꯈꯪꯗꯦ ꯑꯩ ꯍꯥꯏꯅꯤ ꯍꯥꯏꯔꯣꯏꯒ ꯈꯪꯗꯦ ꯑꯗꯨꯝ ꯗꯥꯏꯔꯦꯛ ꯗꯣꯡ ꯗꯣꯡ ꯗꯣꯡꯗꯣꯡ ꯉꯥꯡꯊꯣꯛꯑꯦ
ꯍꯥꯏꯒꯗꯝꯅꯤ ꯆꯦ ꯃꯤꯅ ꯑꯁ ꯑꯃꯨꯛꯁꯨ ꯍꯦꯟꯖꯟꯍꯟꯕ ꯍꯥꯏꯗꯤ ꯍꯦꯟꯖꯟꯕ ꯌꯥꯗꯕꯅꯤꯅ ꯈꯪꯍꯟꯕꯗꯣ
ꯍꯣꯏ ꯍꯣꯏ ꯍꯣꯏ ꯍꯥꯏꯗꯤ ꯁꯨꯝ ꯑꯩꯈꯣꯏꯅ ꯌꯥꯏꯌꯦ ꯌꯥꯏꯌꯦ ꯁꯨꯝ ꯇꯧꯔꯨꯔꯒꯗꯤ ꯁꯨꯝ ꯃꯊꯛ ꯀꯥꯈꯠꯂꯛꯇꯣꯏꯅꯦ ꯍꯥꯏꯕ
ꯑꯗꯨꯅ ꯌꯥꯔꯤꯉꯩꯗ ꯄꯣꯏꯟꯁꯦꯠꯍꯧꯕ
ꯎꯝ ꯑꯁ ꯈꯪꯗꯦꯗ ꯁꯤꯗ ꯂꯩꯕꯁꯦ ꯌꯥꯝ ꯋꯥꯏ ꯑꯗꯨꯅꯅꯦ ꯈꯪꯕ꯭ꯔꯥ ꯑꯩꯗꯤꯅꯦ ꯁꯨꯡꯍꯥꯏ ꯍꯥꯏꯗꯣꯛꯇꯕꯅꯦꯕ ꯍꯥꯏꯗꯤ ꯑꯩ ꯁꯤ ꯂꯩꯌꯦꯖꯦ ꯑꯩ ꯈꯪꯍꯟꯗꯦꯕ ꯃꯣꯏꯗ
ꯎꯝ
ꯑꯗꯨꯒ ꯇꯞꯅ ꯇꯞꯅ ꯁꯨꯝ ꯐꯣꯔꯠ ꯏꯌꯥꯔ ꯌꯧꯔꯛꯑꯕꯅꯤꯅ ꯑꯦ ꯐꯣꯔꯠ ꯁꯦꯃꯤꯁꯇꯔ ꯌꯧꯔꯛꯑꯃꯤꯅ ꯁꯨꯝ ꯁꯨꯝ ꯃꯣꯏꯖꯨ ꯈꯪꯉꯛꯑꯕꯗꯣ ꯈꯔ ꯈꯔ
ꯎꯝ
ꯑꯗꯨꯗꯩ ꯈꯪꯕꯩꯅꯤꯗ ꯑꯃꯨꯛꯁꯨ ꯅꯨꯡꯉꯥꯏꯇꯦ ꯑꯃꯨꯛꯁꯨ ꯁꯥꯎꯅꯤꯡꯢ ꯐꯠꯂꯔꯣꯏꯒꯦꯖꯨ ꯌꯥꯗꯕ ꯍꯦꯛꯇ
ꯍꯣꯏ ꯅꯨꯡꯉꯥꯏꯔꯛꯇꯕ
ꯀꯣꯟꯅ ꯌꯥꯝ ꯅꯨꯡꯉꯥꯏꯔꯛꯇꯕꯗꯣ ꯑꯁ ꯁꯤꯈꯛ ꯇꯧꯕꯤꯌꯣ ꯍꯥꯏꯕꯁꯤꯗ ꯑꯃꯨꯛ ꯑꯩꯅ ꯀꯩꯗꯧꯕꯩꯅ ꯇꯧꯕꯤꯔꯝꯗ꯭ꯔꯤꯗꯣ ꯑꯝ ꯈꯜꯂꯛꯄꯖꯨ ꯌꯥꯎꯋꯦꯕ ꯌꯥꯝ
ꯑꯗꯨꯆꯦ ꯃꯣꯏꯅ ꯇꯧ ꯍꯥꯏꯗꯤ ꯉꯥꯏꯍꯥꯛꯇꯪꯗꯨꯗꯗꯤ ꯏꯁ ꯁꯥꯎꯅꯤꯡ ꯁꯥꯎꯅꯤꯡꯕꯒ ꯌꯥꯝ ꯌꯥꯎꯏꯍꯦ ꯍꯥꯏꯗꯤ ꯍꯥꯏꯗꯤ ꯍꯥꯏꯗꯣꯛꯇ꯭ꯔꯁꯨꯀꯣ ꯋꯥꯈꯜꯖꯤꯗꯗꯤ ꯗꯤ ꯑꯁ ꯑꯃ ꯑꯁ ꯌꯥꯎꯕꯗꯣ ꯋꯥꯈꯜꯖꯤꯗ ꯑꯗꯣ ꯍꯥꯏꯔꯨꯕꯗꯤ ꯌꯥꯗꯝꯅꯤꯅ ꯍꯥꯏꯕꯗꯤ ꯍꯥꯏꯗ꯭ꯔꯦ ꯑꯗꯣ ꯈꯪ ꯁꯥꯎ ꯁꯥꯎꯅꯤꯡꯕ ꯌꯥꯎ ꯌꯥꯎꯋꯤꯗ ꯑꯩꯖꯨ ꯌꯥꯝ
ꯃꯥꯅꯦ ꯁꯥꯎꯅꯤꯡꯕ ꯍꯥꯏꯖꯦ ꯏꯃꯥꯟꯅꯕꯤꯖꯨ ꯑꯣꯏꯔꯦ ꯅꯠ ꯅꯠꯇ꯭ꯔꯥ ꯑꯃꯨꯛ ꯌꯥꯝ ꯌꯦꯡꯊꯤꯟꯅꯕꯖꯨ ꯃꯨꯛ ꯅꯨꯡꯉꯥꯏꯇꯦ ꯇꯦ ꯂꯩꯃꯤꯟꯅꯔꯤꯝꯅꯤꯅ ꯌꯥꯅ ꯌꯥꯅꯕ ꯂꯣꯏꯅꯕꯗ
ꯍꯥꯎ ꯃꯥ ꯀꯥꯏ ꯖꯒ ꯂꯩꯒꯦ ꯆꯦ ꯆꯦ ꯆꯦꯗꯤ ꯌꯥꯍꯧ ꯌꯥꯝ ꯉꯟꯕ ꯃꯥꯜꯂꯦ ꯍꯧꯖꯤꯛꯀꯥꯟ
ꯉꯜꯂꯦ ꯉꯟꯕꯨꯗꯤ ꯌꯥꯍꯧ ꯑꯩꯗꯣ ꯅꯨꯡ ꯊꯦꯡꯅ ꯍꯧꯒꯠꯄꯗꯤ ꯏꯁꯥ ꯌꯥꯝ ꯋꯥꯏꯑꯦꯕ
ꯑꯥ
ꯑꯗꯨꯒ ꯑꯁ ꯑꯩ ꯍꯥꯟꯅꯗꯤ ꯄꯨꯡ ꯅꯤꯄꯥꯥꯟ ꯃꯥꯄꯜ ꯁꯨꯃꯥꯏꯅꯅꯤ ꯀꯩꯅꯣ ꯍꯧꯒꯠꯂꯝꯃꯤꯖꯦ
ꯑꯩꯁꯨ ꯉꯁꯥꯏ ꯑꯃ ꯌꯦꯟ ꯈꯣꯡꯉ ꯍꯧꯒꯠꯂꯛꯑꯦ ꯍꯥꯏꯕꯀꯥꯟꯗꯣ ꯑꯗꯨꯗꯤ ꯑꯃꯨꯛ ꯀꯩ ꯀꯅꯤ ꯀ꯭ꯂꯥꯁ ꯇꯨꯋꯜꯞ ꯇꯨꯋꯦꯜꯕ ꯂꯣꯏꯔꯛꯄ ꯀꯥꯟ ꯑꯗꯨꯅꯦꯕ ꯑꯗꯣ ꯍꯨꯖꯤꯛꯇꯤ ꯑꯃꯨꯛ ꯍꯥꯏꯗꯤ ꯍꯨ ꯑꯩꯅ ꯍꯣꯁꯇꯦꯜꯗ ꯊꯦꯡꯉꯕ ꯍꯥꯏꯕꯗꯤ ꯄꯨꯡ ꯇꯔꯦꯠ ꯑꯗꯥ ꯑꯣꯏꯌꯦ
ꯀꯩꯁꯨ ꯀꯥꯏꯗꯦꯗ ꯇꯔꯦꯠ ꯐꯥꯎꯗꯤ ꯑꯗꯨꯝ ꯉꯜꯂꯤ ꯍꯧꯖꯤꯛꯐꯥꯎ ꯉꯜꯂꯤꯗ ꯑꯩꯖꯨ ꯇꯔꯦꯠꯇ ꯋꯥꯕ ꯅꯨꯃꯤꯠ ꯀ ꯌꯥꯎꯔꯗꯤ ꯑꯗꯨꯝ ꯇꯔꯦꯠꯇ ꯍꯧꯒꯠꯂꯦ ꯑꯗꯣ ꯌꯥꯔꯤꯒꯩ ꯍꯥꯏꯗꯤ ꯉꯟꯅ ꯇꯨꯝꯕꯅꯤꯅꯀꯣ
ꯎꯝ
ꯄꯨꯡ ꯃꯉꯥꯗꯍꯧ ꯍꯣꯠꯅꯕꯗꯤ ꯍꯣꯅꯩ ꯑꯗꯨꯝ
ꯍ ꯅ ꯍꯧꯒꯄꯗꯩꯗꯤ ꯍꯛꯆꯥꯡ ꯂꯨꯝꯗꯔꯤ ꯍꯥꯏꯕ
ꯎꯝ ꯍꯛꯆꯥꯡ ꯌꯥꯝ ꯅꯨꯡꯉꯥꯏꯕ ꯉꯟꯅ ꯍꯧꯒꯠꯄꯖꯦ ꯑꯗꯨꯒ ꯀꯩꯅꯣ ꯍꯧꯒꯠꯂꯝꯗꯥꯏꯖꯤꯗꯤ ꯑꯩꯅ ꯍꯧꯒꯠꯅꯤꯡꯗꯕꯁꯤꯗꯤ ꯐꯃꯨꯡꯖꯤꯗ ꯐꯥꯔꯒ ꯊꯝꯕꯅꯦ ꯍꯥꯏꯗꯤ ꯅꯣꯡꯉꯥꯜꯂꯛꯄꯗꯤ ꯇꯨꯝꯕ ꯌꯥꯝ ꯅꯨꯡꯉꯥꯏꯗꯅ
ꯍꯣꯏ ꯏꯪ ꯏꯪꯒ ꯂꯥꯎ ꯃꯇꯝ ꯀꯥꯂꯦꯟ ꯐꯅ ꯑꯣꯏꯔꯁꯨ ꯏꯪ ꯏꯪ ꯂꯥꯎ ꯥ ꯃꯥ ꯑꯝꯗꯤ ꯌꯥꯎꯕꯅꯤ
ꯇꯨꯝꯅꯤꯡꯕ ꯌꯥꯝ ꯃꯇꯥꯡꯗꯣ
ꯍ
ꯑꯁ ꯑꯗꯨꯗ ꯍꯧꯒꯠꯂꯤꯕꯅꯤꯗꯣ ꯑꯗꯨꯒ ꯑꯦꯛꯖꯥꯝ ꯂꯩꯕ ꯈꯨꯗꯤꯡꯒꯤꯗꯤ ꯑꯩ ꯇꯨꯝꯕ ꯌꯥꯗꯦꯕ ꯍꯥꯏꯗꯤ ꯅꯨꯡꯗꯥꯡꯕꯨꯗꯤ ꯂꯥꯏꯔꯤꯛ ꯄꯥꯗꯕꯅꯤꯅ ꯉꯟꯇꯥ ꯇꯨꯝꯃꯤꯗꯅ
ꯎꯝ
ꯑꯗꯨꯒ ꯄꯨꯡ ꯑꯩ ꯍꯧꯒꯠꯗꯣꯏꯖꯦ ꯄꯨꯡ ꯑꯍꯨꯝ ꯃꯈꯥꯏ
ꯑꯍꯨꯝ ꯃꯈꯥꯏ
ꯑꯥ ꯄꯨꯡ ꯑꯍꯨꯝ ꯃꯈꯥꯏꯗꯒꯤ ꯍꯧꯔꯒ ꯂꯥꯏꯔꯤꯛ ꯄꯥꯗꯣꯏꯅꯦ ꯑꯩꯗꯤ ꯑꯌꯨꯛꯅ ꯍꯦꯟꯅ ꯆꯪꯉꯦꯕ ꯂꯥꯏꯔꯤꯛ ꯄꯥꯕ
ꯑꯅꯤ ꯑꯍꯨꯝ ꯑꯗꯥꯏꯕꯨ ꯄꯥꯕ ꯑꯗꯨꯒ ꯑꯌꯨꯛ ꯄꯦꯟꯅ ꯇꯨꯝꯕ
ꯎꯝ ꯅꯨꯡꯗꯥꯡ ꯍꯥꯏꯅꯔꯤꯗꯣ ꯐꯩꯌꯦ ꯑꯁ ꯑꯩꯗꯤ ꯅꯨꯡꯗꯥꯡꯗꯤ ꯁꯨꯡꯀꯞ ꯐꯝꯗꯦ ꯁꯨꯝ ꯍꯦꯕꯤꯠ ꯊꯝꯈꯤꯕꯩꯔꯥ ꯈꯪꯗꯦꯕꯀꯣ
ꯎꯝ
ꯑꯗꯨꯅ ꯈꯣꯏ ꯃꯥꯅ ꯄꯨꯡ ꯑꯍꯨꯝ ꯃꯈꯥꯏ ꯍꯧꯒꯠꯂꯤꯗꯣ ꯉꯟꯃꯜꯂꯤꯅꯦꯍꯦ ꯍꯥꯏꯅꯤ ꯀꯩꯅꯣ
ꯁꯣꯏꯅ ꯎꯗꯁꯦ ꯄꯥꯠꯇꯁꯨ ꯉꯥꯡꯗꯔ
ꯃꯥꯅꯦ ꯊꯃꯣ ꯊꯃꯣ
ꯑꯥ